ꯍꯜꯂꯣ
ꯂ
ꯌꯥꯝ ꯂꯥꯡꯍꯟꯒꯅꯣ
ꯆꯥꯛ ꯆꯥꯔꯕ
ꯆꯥꯔꯦ ꯑꯩꯗꯣ ꯌꯥꯗꯣ ꯗꯣꯛꯇꯔ ꯆꯠꯂꯨꯏꯑꯕ
ꯑꯣ
ꯑꯩꯒꯤ ꯌꯥꯗꯣ ꯄꯔꯒ ꯂꯩꯗꯅ
ꯑꯥ
ꯑꯗꯨꯒꯤꯗꯣ ꯎꯝ ꯁꯦꯝꯒꯦꯅ ꯇꯧꯕ ꯑꯗꯨꯒꯤ ꯉꯁꯤ ꯗꯣꯛꯇꯔ ꯆꯠꯂꯨꯕꯅꯦ
ꯕ꯭ꯔꯦꯁꯂꯦꯠ ꯐꯥꯗꯣꯏꯔꯣ ꯀꯩꯅꯣ
ꯐꯥꯗꯣꯏꯅꯦ
ꯍ ꯃꯤ ꯐꯖꯕꯤ ꯑꯣꯟ ꯂꯤꯗꯣꯔꯦ
ꯎꯝ ꯁꯤꯗꯒꯤ ꯄꯩꯁꯥꯅ
ꯎꯝ ꯁꯦꯝꯅꯤꯡꯕꯩꯗꯤ ꯁꯦꯝꯅꯤꯡꯉꯕ ꯑꯩꯁꯨ ꯌꯥꯔꯤ ꯆꯅꯤꯡꯉꯦ ꯑꯇꯩ ꯅꯠꯇ꯭ꯔꯥ
ꯑꯩꯁꯨ ꯌꯥꯁꯦ ꯁꯦꯝꯅꯤꯡꯉꯦ ꯌꯥꯁꯦ ꯄꯨꯔꯥ ꯏꯁꯇ꯭ꯔꯦꯠꯇ ꯂꯩꯕꯁꯦ ꯃꯤ ꯃꯁꯛ ꯌꯥꯝꯅ ꯐꯖꯍꯜꯂꯦꯕ
ꯎꯝ ꯑꯇꯩ ꯑꯇꯩ ꯁꯔꯖꯔꯤ ꯇꯧꯕꯗꯤ ꯀꯤꯖꯩꯑꯕ ꯌꯥꯗꯕꯨꯗꯤ ꯑꯩꯁꯨ ꯁꯦꯝꯅꯤꯡꯏꯤ ꯈꯔ ꯆꯤꯟꯁꯦ ꯈꯤꯇꯪ ꯇꯨꯝꯇꯛ ꯇꯧꯕꯅꯤꯅ
ꯍꯣꯏ ꯑꯩꯁꯨꯅꯦ ꯇꯨꯝꯃꯦ
ꯎꯝ
ꯑꯗꯨꯝ ꯌꯥꯁꯦ ꯏꯁꯇ꯭ꯔꯦꯠꯠꯇ ꯑꯣꯏꯔꯛꯄ ꯃꯇꯝꯗ ꯑꯗꯨꯝ ꯐꯒꯤꯈꯤꯕ ꯃꯥꯜꯂꯦ ꯍꯥꯏꯗꯤ ꯃꯤ ꯂꯣꯏ ꯇꯨꯝꯃꯝꯕ ꯃꯥꯜꯂꯦ ꯑꯩꯅ ꯈꯟꯕꯗ ꯑꯗꯨꯝ ꯈꯔꯗꯤ ꯂꯣꯏ ꯆꯪꯁꯤꯟꯈꯤꯗ꯭ꯔꯣ
ꯍꯣꯏ ꯍꯣꯏ ꯈꯤꯇꯪ ꯐꯥꯖꯤꯟꯕꯗꯒꯤꯀꯣ ꯑꯅꯦ ꯀꯌꯥ ꯆꯪꯒꯦ
ꯊꯥꯔꯇꯤ ꯁꯚꯦꯟ
ꯑꯣ ꯑꯩꯁꯨ ꯇꯧꯒꯗꯕ ꯊꯕꯛ ꯑꯣ ꯑꯩꯒꯧꯒꯗꯕ ꯊꯕꯛꯇꯤ ꯌꯥꯝ ꯂꯩꯕꯅꯦ ꯍꯥꯏꯕ ꯑꯩꯁꯦ ꯑꯝꯇ ꯇꯧꯗꯕꯤꯗꯅꯦ ꯍꯧꯖꯤꯛꯁꯨ ꯐꯤꯂꯝ ꯌꯦꯡꯉꯒ ꯂꯩꯔꯝꯃꯤꯅ ꯊꯕꯛ ꯂꯣꯏꯁꯤꯜꯂꯒ ꯑꯕ
ꯎꯝ ꯑꯗꯨꯅꯦ ꯑꯩ ꯅꯪꯉꯣꯟꯗꯪ ꯉꯁꯥꯏ ꯑꯌꯨꯛꯇꯒꯤ ꯊꯕꯛꯁꯦ ꯆꯠꯂꯣꯏ ꯆꯠꯂꯣ ꯍꯥꯏꯗꯣ
ꯑꯣ ꯌꯥꯍꯧꯗꯣ ꯊꯦꯡꯕ ꯌꯥꯍꯧꯗꯣ ꯅꯣꯡꯁꯨ ꯃꯪꯅꯤ ꯃꯪꯅꯤ ꯇꯥꯔꯤ ꯇꯥꯔꯤ ꯇꯧ ꯂꯩꯕ ꯑꯗꯨ ꯇꯌꯥ
ꯑꯩꯈꯣꯏ ꯁꯤꯗꯗꯤꯅꯦ ꯎ ꯅꯣꯡ ꯇꯥꯗꯕꯒꯤ ꯃꯤꯒꯁꯦ ꯂꯧ ꯑꯇ ꯎꯕ ꯌꯥꯗ꯭ꯔꯦ ꯈꯪꯕ꯭ꯔꯥ ꯂꯧꯕꯨꯛ ꯀꯥꯡꯗꯣ ꯄꯨꯜꯂꯞ ꯀꯪꯉꯒ ꯂꯩꯔꯦꯕ ꯏꯁꯤꯡꯗꯣ ꯐꯪꯗꯕꯒꯤ
ꯑꯣ ꯑꯩꯈꯣꯏ ꯏꯃꯥꯟꯅꯕꯤ ꯑꯃꯒꯤꯁꯨ ꯍꯥꯏꯌꯦ ꯃꯣꯏꯁꯨ ꯍꯟꯗꯛꯇꯤ ꯆꯥꯔꯔꯣꯏꯅ ꯍꯥꯏꯅꯩ ꯍꯥꯏꯌꯦ ꯂꯧ ꯐꯧ ꯀꯩꯅꯣ ꯅꯣꯡ ꯇꯥꯗꯕꯒꯤ
ꯍꯣꯏ ꯑꯩꯈꯣꯏ ꯁꯣꯝ ꯅꯥꯀꯟꯗꯁꯨ ꯍꯥꯏꯅꯔꯦ ꯍꯥꯏꯕ ꯍꯥꯏꯗꯤ ꯇꯨꯔꯦꯜꯒꯤ ꯏꯁꯤꯡꯗꯣ ꯏꯁꯤꯡ ꯂꯩꯇ꯭ꯔꯦꯕ ꯍꯥꯏꯗꯤ ꯑ ꯃꯈꯥꯗ ꯑꯗꯨꯒ ꯇꯣꯇꯤꯒꯥꯁꯦ ꯐꯖꯅ ꯂꯥꯛꯇ꯭ꯔꯦꯕꯀꯣ
ꯎꯝ
ꯑꯗꯩ ꯂꯧꯁꯨ ꯑꯝꯇ ꯄꯨꯂꯞ ꯄꯨꯡ ꯉꯧ ꯉꯧꯔꯒ ꯉꯧꯔꯣꯛ ꯉꯧꯔ ꯂꯩ ꯍꯥꯏꯗꯤ ꯀꯪꯕꯒꯤ
ꯑꯗꯨꯅꯦ ꯏꯁꯤꯡ ꯋꯥꯕꯁꯨꯦ ꯌꯥꯝ ꯍꯩꯅꯗꯦꯅꯦ ꯑꯩꯗꯤ
ꯍꯩꯅꯗꯤꯌꯦ ꯑꯁ ꯑꯩꯈꯣꯏꯒꯤ ꯍꯣꯁꯇꯦꯜꯗ ꯐꯥꯎꯕ ꯏꯁꯤꯡ ꯋꯥꯕꯗ
ꯑꯥꯎ ꯑꯗꯣ ꯍꯟꯇꯛ ꯅꯁꯨ ꯅꯣꯏ ꯍꯦꯜꯂꯝꯗꯧ ꯃꯥꯜꯂꯦ ꯑꯩ ꯈꯟꯕꯗ ꯍꯟꯗꯛ ꯏꯁꯤꯡ ꯌꯥꯝ ꯐꯪꯗꯕꯩ ꯄ꯭ꯔꯣꯕ꯭ꯂꯦꯝ ꯃꯄꯥꯟ ꯂꯝꯗꯁꯨ ꯃꯨꯝꯕꯥꯏ ꯀꯩꯀꯥꯗ ꯌꯥꯝ ꯊꯥꯒꯠꯈꯤꯕ
ꯍꯣꯏ ꯑꯗꯩꯗꯤ ꯀꯩꯅꯣꯁꯨ ꯇꯧꯋꯦ ꯐꯤ ꯁꯨꯕ ꯃꯤꯁꯦ ꯈꯔ ꯂꯩꯔꯤ ꯐꯤ ꯄꯪꯁꯨꯗꯁꯨ ꯁꯨꯕ
ꯎꯝ
ꯑꯩꯈꯣꯏ ꯏꯃꯥꯟꯅꯕꯤ ꯃꯈꯥꯒꯤ ꯃꯁꯝ ꯑꯁꯥꯡꯕꯤꯗꯣ
ꯑ
ꯑꯗꯨꯁꯨꯅꯦ ꯐꯤꯁꯦ ꯁꯨꯕꯗꯥ ꯁꯨꯕꯗ ꯑꯗꯩꯗꯤ ꯈꯪꯗꯦ ꯐꯤ ꯄꯪ ꯁꯨꯅ ꯁꯨꯅꯕꯒꯤ ꯏꯁꯤꯡꯁꯦ ꯉꯁꯤ ꯄꯨꯔꯛꯀꯅꯤ ꯂꯣꯏꯈꯤꯅꯤ ꯐꯤ ꯑꯗꯨꯝ ꯍꯥꯟꯅꯗꯤ ꯑꯩꯈꯣꯏ ꯍꯣꯜꯒꯗꯣ ꯐꯧꯕꯝ ꯃꯌꯥꯝ ꯂꯩꯔꯝꯗ꯭ꯔ ꯍꯧꯖꯤꯛꯇꯤ ꯂꯩꯇꯦ ꯑꯗꯨꯝ ꯐꯥꯎꯔꯒ ꯂꯩ ꯃꯈꯥꯁꯨ ꯑꯗꯨꯝ ꯐꯧꯔꯒ ꯂꯩ
ꯑꯩ ꯈꯪꯉꯦ ꯃꯥ ꯐꯤ ꯌꯥꯝ ꯁꯨꯒꯜꯂꯦ ꯍꯥꯏꯕ ꯈꯪꯉꯦ ꯑꯩꯒꯤ ꯊꯦꯡꯅꯕ ꯈꯨꯗꯤꯡ ꯑꯗꯨꯝ ꯐꯤꯁꯨ ꯂꯩꯔꯝꯗ ꯑꯩꯅ ꯐꯤ ꯐꯧꯕꯒ ꯁꯨꯕꯒ
ꯑꯦ ꯐꯃꯨꯡꯒꯤ ꯀꯥꯡꯒꯟꯒ ꯀꯩꯀ ꯄꯨꯂꯞ ꯂꯣꯏ ꯁꯨꯗꯣꯛꯄꯤꯅꯦ ꯃꯣꯏꯗꯤ ꯐꯩꯖꯨꯞ ꯀꯔꯤꯒ ꯑꯗꯨꯅꯦ ꯑꯩꯈꯣꯏꯗꯤ ꯌꯨꯝꯗ ꯅꯠꯇ꯭ꯔꯗꯤ ꯀꯩꯁꯨ ꯂꯥꯛꯈꯤꯕ ꯅꯨꯃꯤꯠꯇ ꯑꯝꯇ ꯁꯨꯗꯦꯗꯅ
ꯍ ꯍꯣꯏ
ꯇꯜꯂꯤꯗꯅ
ꯎꯝ
ꯃꯊꯛꯀꯤ ꯐꯥꯎꯐꯝꯗꯨꯁꯨ ꯑꯗꯨꯝ ꯍꯣꯏ ꯃꯊꯛꯀꯤ ꯐꯧꯐꯝꯗꯨꯁꯨ ꯍꯧꯖꯤꯛꯇꯤ ꯑꯗꯨꯝ ꯐꯧꯕꯝꯒꯥ ꯂꯩꯇꯦ ꯃꯤ ꯑꯗꯨꯝ ꯐꯨꯜꯂꯒ ꯂꯩꯑꯦ
ꯑꯣ ꯁꯣ ꯂꯣꯟꯗ꯭ꯔꯕꯣ
ꯁꯣꯗꯣ ꯂꯣꯜꯂꯦ ꯑꯗꯨꯒ ꯑꯩꯅ ꯄꯥꯏꯔꯝꯃꯦꯕ ꯈꯪꯕ꯭ꯔꯥ ꯑꯗꯨꯒ ꯑꯩꯒꯤ ꯐꯧꯔꯝ ꯑꯩꯅ ꯑꯩꯒꯤ ꯐꯧꯔꯝ ꯐꯧꯔꯝꯗꯥꯏꯗ ꯍꯥꯡꯗꯣꯛ ꯍꯥꯡꯗꯣꯛ ꯐꯧꯕ
ꯎꯝ ꯇꯧꯒꯗꯝꯅꯤ
ꯑꯗꯩꯗꯤ ꯑꯗꯨꯝ ꯍꯥꯡꯗꯣꯛꯄꯤꯈ꯭ꯔꯦ ꯃꯌꯥꯝꯗꯣ ꯅꯨꯡꯉꯥꯏꯕꯤꯗ꯭ꯔꯕ ꯑꯩꯅ
ꯎꯝ ꯀꯥꯏꯗꯒꯤ ꯑꯗꯨ ꯐꯧꯐꯝ ꯑꯃ ꯂꯩꯕꯩ ꯐꯔꯤꯅꯦ ꯅꯠꯇ꯭ꯔꯗꯤ ꯃꯈꯥꯏꯗꯣ ꯅꯣꯡ ꯀꯩꯀꯥ ꯇꯥꯔꯀꯥꯟꯗ ꯑ
ꯍꯣꯏ ꯑꯗꯩ ꯍꯥꯟꯅꯗꯤ ꯂꯥꯏꯔꯤꯛ ꯄꯥꯐꯝ ꯑꯃꯁꯨ ꯂꯩꯔꯝꯗ꯭ꯔꯥ ꯑꯩꯈꯣꯏꯒꯤ ꯍꯣꯜꯗꯣ ꯍꯧꯖꯤꯛꯇꯤ ꯂꯩꯇ꯭ꯔꯦꯕ ꯈꯪꯕ꯭ꯔꯥ ꯑꯗꯨꯗ ꯆꯤꯌꯔ ꯏꯪꯈꯥꯡ ꯃꯌꯥꯝ ꯂꯩꯕꯁꯦ ꯐꯤ ꯂꯣꯏ ꯐꯥꯎꯅꯔꯦ ꯇꯦꯕꯜꯁꯨ ꯃꯌꯥꯝ ꯂꯩꯇ꯭ꯔꯣ ꯑꯃꯈꯛꯇ ꯉꯥꯏꯔꯦꯕ
ꯑꯣ ꯑꯗ ꯍꯣꯇꯦꯜ ꯂꯕꯒꯤ ꯅꯨꯡꯉꯥꯏꯇꯕ ꯍꯥꯏꯔꯗꯤ ꯂꯥꯏꯔꯤꯛ ꯄꯥꯕꯒꯤꯗꯣ ꯄꯥꯐꯝ ꯂꯩꯇꯕꯗꯣ ꯔꯨꯝ ꯃꯆꯥꯗꯨꯗꯁꯨ ꯂꯣꯏ ꯏ ꯅꯤꯜꯂ ꯂꯩꯇ꯭ꯔꯣ
ꯑꯁ ꯑꯩꯒꯤ ꯍꯟꯗꯛ ꯂꯥꯛꯏꯕ ꯑꯃꯁꯦ
ꯑꯥ
ꯁꯤꯒꯤꯅꯦ ꯂꯥꯏꯔꯤꯛ ꯐꯥꯕꯁꯦ ꯃꯈꯣꯜ ꯊꯣꯛꯑꯒ ꯃꯈꯣꯜ ꯊꯣꯛꯄ ꯍꯥꯏꯔꯁꯨ ꯑꯩꯈꯣꯏꯅ ꯅꯍꯥꯟ ꯃꯈꯣꯜ ꯊꯣꯛꯄꯕ ꯑꯗꯨꯃꯥꯏꯅ ꯍꯥꯏꯖꯕ ꯖꯤꯔ ꯉꯪꯉꯒ ꯄꯥꯕꯒꯤ ꯃꯑꯣꯡ ꯑꯃ ꯊꯧꯕꯗꯣ ꯄꯥꯎ ꯄꯥꯕ ꯃꯥꯟꯕꯒꯤ ꯑꯗꯨꯃꯥꯏꯅ ꯇꯧꯋꯦꯕ ꯑꯗꯨꯅ ꯌꯥꯝ ꯅꯨꯡꯉꯥꯏꯇꯦꯕ ꯂꯥꯏꯔꯤꯛ ꯄꯥꯕꯁꯦ ꯍꯧꯪꯕꯛꯏ ꯑꯗꯨꯅꯅꯦ ꯑꯩꯁꯦ ꯀꯟꯅ ꯀꯟꯅ ꯍꯧꯔꯒ ꯄꯥꯗꯣꯏꯅꯦꯕ ꯃꯥꯏ ꯃꯈꯣꯟ ꯑꯗꯣ ꯅꯝꯊꯅꯕ ꯍꯣꯠꯅꯕꯒꯤ ꯈꯣꯟ ꯊꯣꯛꯇꯅ ꯄꯥꯏꯔꯝꯃꯁꯨ ꯑꯗꯩ ꯑꯗꯣ ꯑꯩꯈꯣꯏ ꯏꯃꯥꯟꯅꯕꯤ ꯃꯈꯥꯗ ꯂꯩꯕ ꯃꯈꯩꯗꯣ ꯇꯥꯔꯦ ꯅꯪ ꯄꯥꯕꯗꯣ ꯂꯣꯏ ꯍꯥꯏꯗꯅ ꯑꯗꯣ ꯑꯩꯅ ꯏꯃꯥ ꯄꯥꯕꯗꯣ ꯑꯩ ꯄꯥꯁꯟꯕ ꯉꯝꯗꯦ ꯑꯗꯨꯒꯤ ꯑꯩꯁꯨ ꯑꯗꯨꯝ ꯅꯥ ꯃꯦꯟ ꯆꯠꯂꯒ ꯑꯩꯗꯤ ꯊꯣꯛꯄ ꯑꯃ ꯄꯥꯔꯤꯅꯦ ꯍꯥꯏꯕ
ꯍꯦꯗ ꯐꯣꯟ ꯆꯂꯣ
ꯍꯣꯏ ꯑꯗꯨ ꯍꯥꯞꯆꯜꯂꯒꯅꯦ ꯑꯗꯩꯗꯤ ꯉꯥꯃꯦꯟꯁꯤꯗ ꯑꯗꯨꯝ ꯄꯥꯔ ꯂꯩꯕ ꯅꯠꯇ ꯁ ꯉꯗꯦ
ꯂꯥꯏꯕ꯭ꯔꯦꯔꯤꯗ ꯆꯠꯂꯣ ꯈꯔ ꯈꯔ
ꯑꯁ ꯌꯥꯔꯦꯠꯇꯣ ꯅꯍꯥꯟ ꯊꯥꯏꯅꯗꯒꯤ ꯆꯠꯈꯠꯂꯛꯇ꯭ꯔꯦ
ꯀ ꯀꯥꯎꯋꯅꯍꯦ ꯅꯪ ꯂꯣꯏꯔꯦꯀꯣ
ꯅꯣꯡꯃ ꯂꯥꯏꯕ꯭ꯔꯦꯔꯤꯗ ꯆꯠꯂꯨꯌꯦ
ꯑꯥ
ꯇꯨꯝꯕꯗ ꯇꯨꯝꯕꯗ ꯃꯤꯁꯨ ꯆꯤꯛꯄꯅꯤꯅ ꯇꯨꯝꯕꯗꯣ ꯌꯥꯝ ꯅꯨꯡꯉꯥꯏꯔꯅ ꯑꯗꯨꯝ ꯇꯨꯝꯃꯦ
ꯏꯪ ꯏꯉꯦꯗꯣ
ꯍꯣꯏ ꯗ ꯎꯝ ꯏꯪꯕꯁꯨ ꯏꯪꯉꯦ ꯑꯗꯗꯒꯤ ꯃꯤꯁꯨ ꯆꯤꯛꯄꯒꯤ ꯀꯩꯅꯣ ꯑꯩꯈꯣꯏꯗꯤ ꯋꯥꯔꯤꯗꯣ ꯁꯥꯟ ꯅꯠꯇ꯭ꯔꯗꯤ ꯂꯩꯕꯗꯣ ꯉꯝꯗꯕꯒꯤ
ꯎꯝ
ꯅꯪꯗꯤ ꯆꯥꯛ ꯆꯥꯔꯕꯣ
ꯆꯥꯛ ꯆꯥꯔꯦ ꯑꯗꯨꯒ ꯊꯕꯛ ꯃꯌꯥꯝ ꯂꯣꯏꯁꯜꯂꯝꯃꯦ ꯑꯗꯨꯒ ꯍꯧꯖꯤꯛꯇ ꯅꯪꯉꯣꯟꯗ ꯍꯥꯏꯔꯛꯄꯩꯗ ꯊꯕꯛ ꯂꯣꯏꯔꯒꯅꯤ
ꯎꯝ ꯀꯦ ꯌꯦꯟꯁꯥꯡ ꯆꯥꯕꯅꯣ
ꯑꯩꯈꯣꯏ ꯉꯆꯤꯟꯤꯟꯖꯥꯡ ꯀꯥꯡꯍꯧ ꯑꯃ ꯇꯧꯔꯦ ꯊꯥꯡꯖꯤꯡ ꯑꯃ ꯃꯦꯠꯂꯦ ꯑꯗꯨꯒ ꯀꯥꯡꯁꯣꯏ ꯊꯃꯒ
ꯗꯥꯏꯇꯛ ꯂꯣꯏ ꯀꯥꯏꯔꯝꯃꯅꯤ ꯈꯪꯉꯦ
ꯃꯦꯅ ꯑꯗꯨꯝ ꯇꯧꯔꯝꯃꯤꯅꯣ
ꯎꯝ
ꯇꯥꯁꯜꯂꯦꯗ ꯑꯩ ꯍꯧꯖꯤꯛꯀꯥꯟ ꯇꯥꯏꯀꯤꯒ ꯍꯥꯏꯅ
ꯑꯩꯁꯨ ꯆꯥꯔꯦ ꯑꯩꯗꯣ ꯍꯧꯖꯤꯛꯁꯦ ꯑꯩꯈꯣꯏꯒꯤ ꯌꯥꯗꯣ ꯍꯥꯟꯅ ꯁꯦꯡꯗꯣꯛꯑꯦꯕꯀꯣ ꯁꯦꯡꯗꯣꯛꯄꯁꯦ ꯃꯣꯏꯅ ꯄꯨꯡ ꯑꯃꯃꯨꯛꯇꯤ ꯆꯥꯒꯅꯨ ꯍꯥꯏꯔꯛꯄ ꯖꯥꯠꯅꯤ ꯑꯩꯗꯤ ꯈꯪꯍꯧꯗ꯭ꯔꯦ
ꯑꯁ ꯎ
ꯑ ꯌꯧꯔꯄꯒ ꯆꯖꯥꯖꯅꯤꯡ ꯍ ꯈꯪꯕꯗ ꯍꯥꯏꯔꯛꯑꯦ ꯕ꯭ꯔꯁ ꯑꯃꯨꯛ ꯇꯧ ꯊꯣꯏꯋ
ꯀꯩꯅꯣ ꯅ ꯀꯥꯏꯗ ꯇꯧꯔꯤꯅꯣ
ꯑꯩꯈꯣꯏꯒꯤ ꯁꯤꯗꯗꯣ
ꯑꯣ ꯐꯠꯇꯕꯤ ꯌꯣꯟꯈꯤꯗꯣꯔꯦ ꯁꯦꯝꯃꯨ ꯁꯦꯝꯃꯨ ꯁꯦꯝꯒꯗꯕꯅꯤ
ꯍꯣꯏ ꯑꯗꯨ ꯑꯗꯨꯅꯤ
ꯑꯗꯨ ꯆꯥꯕ ꯊꯛꯄꯗꯗꯤ ꯈꯔ ꯄ꯭ꯔꯣꯕ꯭ꯂꯦꯝ ꯂꯩꯕ ꯃꯥꯜꯂꯦ ꯕ꯭ꯔꯦꯁꯂꯦꯠ ꯍꯥꯞꯄꯗꯣ
ꯑꯥ ꯂꯩꯌꯦ ꯑꯗꯨꯒ ꯍꯥꯏꯗꯤ ꯍꯥꯞꯄꯤꯒꯦ ꯃꯅꯨꯡꯗꯨꯗ ꯏꯁꯥꯅ ꯐꯖꯅ ꯁꯦꯝꯍꯧꯔꯗꯤ ꯑꯗꯨꯝ
ꯑꯁ ꯅꯪ ꯑꯗꯨ ꯅꯪ ꯑꯗꯨ ꯍꯥꯞꯄꯒꯤꯅꯦꯗꯥ ꯏꯤꯡ ꯇꯧꯕ ꯌꯥꯔꯅꯤꯍꯦ ꯐꯖꯅ ꯆꯥꯕꯗꯣ ꯑꯩ ꯀꯟꯅ ꯌꯥꯗ꯭ꯔꯕꯅꯤꯅ
ꯑꯩ ꯍꯧꯖꯤꯛ ꯁꯤ ꯁꯦꯡꯗꯣꯛꯑꯒ ꯁꯦꯝꯃꯒ ꯂꯥꯛꯄꯁꯦ ꯁꯤ ꯐꯥꯎꯕꯅꯦ ꯑ ꯌꯥꯁꯦ ꯆꯨꯁꯟꯒꯤꯅꯤꯅ ꯄꯥꯈꯠꯂꯦ ꯍꯥꯏꯕ ꯍꯥꯏꯗꯤ ꯍꯧꯖꯤꯛꯇꯤ ꯁꯤ ꯉꯔ ꯍꯧꯧꯔꯣ ꯍꯧꯔꯣ ꯂꯩꯔꯤꯗꯅ ꯑꯗꯨꯒꯤ ꯌꯥꯗꯁꯨ ꯁꯟꯒꯤꯅꯤ ꯄꯥꯈꯠꯂꯒ ꯂꯩ ꯍꯥꯏꯕ ꯑꯗꯨꯒꯤ ꯍꯧꯖꯤꯛ ꯑꯩꯈꯣꯏꯒꯤ ꯌꯦꯟꯁꯥꯡ ꯊꯥꯎ ꯉꯧꯕ ꯀꯥꯟꯗ ꯑꯝꯇ ꯆꯥꯗ꯭ꯔꯦ ꯑꯩ ꯀꯥꯡꯁꯣꯏꯁꯨ ꯈꯨꯇ ꯊꯣꯠꯂꯒ ꯆꯥꯔꯦ ꯉꯥ ꯉꯧꯕ ꯉꯇ ꯆꯥꯗ꯭ꯔꯦ ꯑꯁ ꯑꯩ ꯊꯥꯎ ꯆꯥꯔꯁꯨ ꯁꯟꯈ꯭ꯔꯗꯤ ꯀꯃꯥꯏꯅ ꯇꯧꯏ ꯗ
ꯉꯥꯏ ꯀꯦꯕ
ꯄꯩꯁꯥ ꯁꯁꯨꯨꯞ ꯆꯪꯅꯁꯤ ꯃꯒ ꯈꯔꯁꯤ ꯁꯦꯝꯗ꯭ꯔꯗꯤ ꯌꯥꯔꯔꯣꯏ ꯍꯥꯏꯕ ꯄꯩꯁꯥ ꯃꯌꯥꯝ ꯇꯤꯡꯉꯒ ꯁꯦꯝꯗꯣꯏꯅꯤꯅ
ꯎꯝ ꯄꯩꯁꯥꯕ ꯑꯗ ꯇꯥꯔ꯭ꯔꯅꯤ ꯃꯤ ꯌꯥꯝ ꯇꯥꯟꯅꯕꯅꯦ
ꯑꯣ ꯑꯩꯈꯣꯏ ꯏꯃꯥꯟꯅꯕꯤ ꯑꯃ ꯂꯩꯃꯤꯟꯅꯔꯝꯕꯗꯣ ꯃꯥꯏ ꯆꯥꯛ ꯊꯣꯡꯕ ꯍꯩꯇꯦ ꯍꯥꯏꯇ꯭ꯔꯣ ꯋꯥ
ꯑꯥꯎ ꯑꯩꯁꯨꯅꯦꯀꯣ ꯃꯥꯒꯤ ꯏꯁꯇꯦꯇꯁ ꯊꯝꯃ ꯊꯝꯃ ꯊꯥꯒꯠꯂꯛꯄꯗꯅꯦ
ꯑꯩꯁꯦꯡꯉꯥꯏ ꯏꯕꯅꯤ
ꯑꯄꯪꯅꯦ ꯑꯩꯈꯣꯏ ꯇꯥꯏꯔꯤꯁꯦ ꯑꯄꯪ ꯑꯄꯪ ꯑꯄꯪ ꯈꯨꯟꯖꯥꯎ ꯑꯗꯣ
ꯎ ꯎ ꯃꯥꯅꯤ
ꯐꯅꯦ ꯑꯗꯣ ꯑꯩꯈꯣꯏꯗꯤ ꯃꯌꯥꯝ ꯂꯩꯃꯤꯟꯅꯕꯗꯗꯤ ꯍꯩꯒ ꯍꯩꯇꯦꯒ ꯁꯨꯥꯏ ꯍꯥꯏꯗꯦꯀꯣ
ꯍꯣꯏ ꯑꯩꯈꯣꯏꯅ ꯊꯣꯛꯄ ꯑꯃ ꯄꯣꯛꯇꯧ ꯇꯧꯁꯤꯂ ꯑꯗꯨꯝ ꯆꯥꯕꯗꯣ ꯍꯥꯏꯗꯤ ꯑꯗꯨꯝ ꯍꯥꯎꯋꯤ ꯍꯥꯎꯏ ꯀꯩꯁꯨ ꯍꯥꯏꯅꯔꯣꯏꯗꯕꯅꯤꯅꯝ
ꯑꯣ ꯑꯗꯨꯁꯨ ꯅꯠꯇꯅ ꯑꯩꯈꯣꯏ ꯅꯠꯇꯅ ꯀꯅꯥꯅ ꯇꯧꯗꯣꯔꯤꯒꯦ
ꯍꯣꯏ ꯑꯗꯣ ꯃꯥ
ꯑꯩꯈꯣꯏꯅ ꯑꯗꯨꯝ ꯊꯣꯡꯉꯅꯤ ꯍꯥꯏꯕꯩ ꯋꯥ ꯅꯠꯇꯕ ꯑꯩꯅ ꯍꯥꯏꯗꯤ ꯑꯩꯈꯣꯏꯈꯛ ꯂꯩꯔꯒ ꯑꯩꯈꯣꯏꯅ ꯍꯩꯇꯦ ꯑꯗꯨꯗꯨ ꯑꯩꯁꯨ ꯄꯥꯏ ꯍꯥꯏꯗꯕꯗꯣ ꯄꯥꯟ ꯈꯦꯠꯂꯣ ꯍꯥꯏꯔꯁꯨ ꯑꯗꯨꯝ ꯈꯦꯠꯄ ꯈꯨꯠ ꯂꯦꯡꯒꯜꯂꯦ ꯈꯪꯉꯁꯨ ꯌꯨꯝꯗꯗꯤ ꯑꯩꯈꯣꯏ ꯃꯃꯥꯏꯒꯤ ꯈꯦꯠꯂꯒ ꯊꯣꯡꯕ ꯈꯛꯇꯅꯦ ꯍꯥꯏꯕ
ꯍꯣꯏ ꯉꯥꯒ ꯑꯗꯨꯣ ꯑꯝꯇ ꯊꯣꯡꯖꯗ꯭ꯔꯦ ꯑꯗꯨ ꯑꯣꯏꯔꯁꯨ ꯑꯗꯨꯝ ꯊꯣꯡꯉꯤꯗꯨꯗꯤ ꯆꯥꯅꯤꯡꯃꯟꯗꯅ ꯑꯩꯈꯣꯏ ꯑꯗꯨꯒ ꯃꯥꯗꯤ ꯃꯌꯨꯝꯗ ꯉꯥ ꯐꯖꯅ ꯊꯣꯡꯈ꯭ꯔꯦ
ꯑꯗꯨꯅꯦ ꯍꯧꯖꯤꯛ ꯏꯟꯁꯥꯡ ꯀꯗꯣ ꯎꯠꯇꯤ ꯎ ꯊꯣꯡꯕꯣ
ꯍꯣꯏ ꯍꯣꯏ ꯑꯩꯈꯣꯏꯁꯤꯅ ꯕꯨꯗꯨ ꯕꯨꯗꯨ
ꯎꯗꯨ ꯑꯄꯥ
ꯃꯤꯅ ꯍꯩꯇꯦ ꯍꯣꯏ ꯍꯩ ꯇꯦ ꯍꯥꯏꯔꯒ ꯇꯨꯕꯤꯅ ꯁꯠ ꯂꯩꯊꯣꯛꯈꯤꯕ ꯑꯩꯈꯣꯏꯅ ꯍꯩꯒꯦꯔꯥ ꯍꯩꯔꯣꯏꯒꯦꯔꯥ ꯊꯣꯡꯖꯤꯟꯕ ꯑꯕꯗꯨꯅꯦ
ꯑꯩ ꯍꯥꯏꯁꯤꯅꯦ ꯄꯨꯔꯥ ꯑꯩ ꯈꯜꯂꯤꯅꯤꯀꯣ ꯑꯩꯈꯣꯏꯗꯤ ꯄꯨꯔꯥ ꯑꯐꯪꯗ ꯑ ꯄꯪꯉꯦꯅ
ꯃꯥꯥꯟꯅꯦ ꯃꯥ ꯍꯧꯖꯤꯛ ꯁꯨꯡꯅꯨꯡꯇꯤ ꯊꯣꯡꯉꯒ ꯊꯥꯒꯠꯂꯛꯇ꯭ꯔꯣ
ꯐꯖꯅ ꯏꯕꯃꯆꯥꯥꯛ ꯑꯌꯥꯝꯛꯇꯪ ꯊꯣꯡꯉꯝꯅꯤ
ꯃꯥꯁꯦ ꯑꯩꯈꯣꯏꯗ ꯑꯩꯈꯣꯏ ꯍꯣꯁꯇꯦꯜꯗꯒꯤ ꯍꯦꯛ ꯆꯠꯈꯤꯕꯗꯒꯤ ꯑꯗꯨꯝ ꯊꯣꯡꯈ꯭ꯔꯦ
ꯍꯥꯟꯅꯁꯨ ꯊꯣꯡꯉꯛꯑꯝꯅꯦ ꯍꯥꯏꯕ ꯑꯃ ꯇꯟꯗ ꯌꯧꯔꯝꯅꯤꯅꯦ
ꯍꯣꯏ ꯃꯥ ꯈꯔꯁꯨ ꯇꯂꯤꯗꯅ
ꯏꯕꯥꯅꯤꯅ ꯍꯥꯏꯅꯗ꯭ꯔꯦ ꯠꯇ꯭ꯔ ꯃꯥ ꯃꯌꯨꯝꯗꯗꯤ ꯃꯤ ꯂꯩꯇꯦ ꯍꯥꯏꯔꯗꯤ ꯃꯥ ꯆꯔꯥ ꯍꯦꯜꯂꯝꯒꯗ꯭ꯔꯥ ꯑꯗꯣ
ꯑꯗꯨꯅꯦ ꯑꯗꯨꯅꯦ ꯇꯥꯔꯤꯁꯦ ꯑꯗꯨꯏ ꯃꯇꯝꯗ ꯑꯗꯨ ꯍꯥꯏꯔꯒ ꯀꯣꯛꯁꯤꯁꯨ ꯌꯥꯎꯗꯕ ꯑꯩꯈꯣꯏꯁꯨ ꯐꯪꯕ꯭ꯔꯥ
ꯃꯌꯨꯝꯗ ꯃꯅꯝ ꯑꯃ ꯃꯆꯤ ꯑꯃ ꯂꯩꯕꯁꯨ ꯅꯠꯇꯦ ꯋꯥꯔꯤꯕ ꯄꯨꯨꯕꯀꯣ
ꯑꯥ ꯈꯪꯗꯦ ꯑꯄꯪꯕꯤ ꯑꯣꯏꯍꯧꯔꯦ
ꯎꯝ
ꯑꯗꯨꯒ ꯅꯣꯡꯃ ꯑꯃ ꯋꯥꯔꯤ ꯁꯥꯟꯅꯩꯌꯦꯕ ꯑꯩꯈꯣꯏꯁꯦꯒꯩ ꯑꯩꯈꯣꯏ ꯃꯌꯥꯝ ꯀꯟꯐ꯭ꯔꯦꯟꯁ ꯊꯥꯗꯣꯛꯅꯔꯒ ꯅꯪꯗꯤ ꯌꯥꯎꯗꯦ ꯑꯗ ꯑꯩꯅ ꯅꯪꯒꯤ ꯈꯨꯠ ꯌꯦꯡꯕ ꯇꯥꯔꯦ ꯍꯥꯏꯔ ꯈꯨꯃꯛꯇ ꯋꯥꯥꯟꯗ ꯅꯪ ꯌꯥꯝ ꯍꯩꯔ ꯃꯥꯜꯂꯦ ꯅꯪꯒꯤ ꯈꯨꯠ ꯑꯃꯨꯛ ꯌꯦꯡꯕ ꯆꯥꯔꯦꯅ ꯃꯦꯟꯐꯨꯗ ꯑꯗꯥꯏꯗ ꯂꯥꯛꯀꯦ ꯍꯥꯏꯅꯕ ꯍꯣꯏ ꯑꯗꯨꯗꯅꯦꯕ
ꯑꯥ
ꯑ ꯈꯨꯃꯛꯇꯦ ꯍꯥꯏꯁꯦ ꯋꯥ ꯊꯩꯗꯣꯛꯈ꯭ꯔꯦ
ꯍꯣꯏ ꯃꯥꯗꯣ ꯇꯧꯅꯤꯡꯇꯕꯩꯅꯦ ꯍꯥꯏꯕ
ꯎꯝ
ꯍꯥꯏꯗꯤ ꯑꯩꯈꯣꯏꯗꯤ ꯌꯨꯝꯗ ꯉꯥ ꯊꯣꯡꯕꯒ ꯍꯥꯏꯗꯣ ꯀꯩꯁꯨ ꯑꯣꯏꯗꯦꯗꯅ ꯃꯥꯗꯤ ꯊꯣꯡꯗꯅ
ꯍꯩꯔꯤ ꯄꯣꯠꯅꯦꯝꯃꯦ
ꯑꯝ ꯍꯩꯇꯕ ꯁꯥꯔꯤꯅꯦ